ꯑ ꯍꯜꯂꯣ ꯍꯜꯂꯣ
ꯅꯪꯒꯤ ꯈꫭꯟ ꯇꯥꯗꯦ ꯇꯥꯗꯦ ꯑꯈꫭꯏ
ꯇꯥ ꯍꯧꯖꯤꯛꯇꯤ
ꯇꯥꯏ ꯍꯧꯖꯤꯛꯇꯤ
ꯅꯪ ꯃꯄꯥꯟꯗ ꯂꯩꯕ꯭ꯔꯣ
ꯂꯩꯇꯦ ꯌꯨꯝꯗꯅꯦ
ꯌꯨꯝꯗ ꯂꯩꯕ꯭ꯔꯣ
ꯑꯥ ꯃꯦꯟ ꯔꯣꯗꯀ ꯅꯥꯀꯄꯒꯤ ꯀꫭ ꯑꯣꯏꯔꯝꯅꯤ
ꯅꯪ ꯌꯦꯟꯁꯥꯡ ꯃꯨꯜꯂꯕꯣ
ꯆꯤꯗꫭ ꯐꯥꯏꯚꯔ ꯂꯣꯏꯕ꯭ꯔꯣ ꯊꯤ ꯐꯥꯏꯕ ꯂꯣꯏꯔꯕ꯭ꯔꯣ
ꯂꯣꯏꯈꯔ‌ꯦ ꯏꯟꯖꯥꯡ ꯃꯨꯜꯂꯕꯣ ꯅꯪꯒꯤꯗꯣ ꯇꯥꯕ꯭ꯔꯣ
ꯇꯥꯏꯌꯦ ꯇꯥꯏꯌꯦ
ꯏꯟꯁꯥꯡ ꯃꯨꯜꯂꯕꯣ ꯍꯥꯏꯕꯅꯦ
ꯑꯥ ꯍꯥꯏꯕꯩ ꯌꯥꯏꯗ
ꯄꯥꯟꯒ ꯀꯩꯅꯣ ꯅꯪꯒꯤ ꯏꯟꯁꯥꯡꯗꯣ
ꯍꯥ
ꯄꯥꯟꯒ ꯀꯔꯤꯅꯣ
ꯍꯪꯒꯤ ꯈꯣꯟ ꯇꯥꯗꯦ
ꯄꯥꯟꯒ ꯀꯔꯤꯅꯣ ꯍꯥꯏꯝꯅꯦ
ꯄꯥꯟ
ꯄꯥꯟ ꯈꯛꯇꯔꯣ ꯍꯦꯟꯖꯥꯡꯗꯣ ꯎꯝ ꯍꯥꯎꯔꯝꯃꯣꯏ ꯑꯗꯨꯗꯤ
ꯍꯧꯒꯅꯤꯗ
ꯄꯥꯟꯈꯛꯇꯗꯤ ꯀꯃꯥꯏꯅ ꯍꯥꯎꯅꯤ
ꯍꯧꯕꯅꯦ ꯄꯥꯟ ꯃꯊꯪꯗꯁꯨ ꯍꯥꯎ
ꯆꯥꯈꯤꯔꯣꯏꯗ꯭ꯔꯤ ꯆꯥꯈꯤꯔꯣꯏꯗ꯭ꯔꯤꯕꯣ ꯆꯥꯈꯤꯔꯣꯏꯗ꯭ꯔꯤꯕꯣ
ꯆꯥꯒꯅꯤ ꯍꯧꯥꯖꯤꯛ
ꯅꯪ ꯅꯃꯥꯟꯅꯕꯤꯗꯤ ꯂꯩ꯭ꯕꯔꯣ
ꯂꯩꯇꯦ ꯀꯣꯂꯦꯖ ꯆꯠꯈꯤ ꯃ ꯃꯅꯥꯎꯅꯨꯄꯤ ꯂꯩꯌꯦ
ꯑꯣ ꯃꯥ ꯃꯅꯥꯎꯅꯨꯄꯤꯗꯤ ꯀꯔꯤ ꯇꯧꯕ ꯃꯅꯥꯎꯅꯨꯄꯤꯗꯤ ꯀꯔꯤ ꯇꯧꯔꯒ ꯂꯩꯕ꯭ꯔꯥ
ꯍꯤꯞꯄꯒ ꯂꯩ ꯍꯤꯞꯄꯗꯣ ꯃꯥꯒꯤ ꯊꯕꯛꯅꯦꯅ ꯀꯔ꯭ꯤ ꯊꯕꯛ ꯀꯔ꯭ꯤꯁꯨ ꯇꯧꯅꯤꯉꯥꯏ ꯂꯩꯇꯕꯗꯨ
ꯎꯝ ꯅꯣꯡ ꯆꯨꯗꯦꯀꯣ
ꯆꯨꯔꯦ ꯅꯣꯏꯒꯤꯗꯤ ꯅꯣꯏꯗꯗꯤ
ꯆꯨꯗꯦꯗ ꯋꯦꯗꯔ ꯐꯖꯩꯗ ꯉꯁꯤꯒꯤꯗꯤ ꯅꯨꯡꯁꯤꯠ ꯁꯤꯠꯂꯒꯀꯣ
ꯁꯤꯗꯗꯤ ꯅꯣꯡ ꯆꯨꯔꯗꯤ ꯐꯥꯒꯗꯕ ꯌꯥꯝ ꯁꯥꯃꯟꯕꯗꯣ
ꯎꯝ ꯈꯣꯏꯗ ꯈꯣꯏꯗꯁꯨ ꯁꯥꯗꯤ ꯁꯥꯏꯗ ꯁꯥꯕꯨꯗꯤ ꯁꯥꯏ ꯑꯗꯨꯕꯨ ꯅꯨꯡꯁꯤꯠ ꯁꯤꯠꯄꯅꯤꯅ ꯑꯗꯨꯝ ꯅꯨꯡꯉꯥꯏꯌꯦ ꯑꯍꯣꯏꯔꯣꯝꯗꯤ
ꯃꯣꯏꯕ꯭ꯔꯥ
ꯑꯣꯏꯌꯦ
ꯍꯨꯝ ꯀꯗꯥꯏꯗꯠ ꯆꯠꯀꯦꯔꯣ ꯅꯪ ꯍꯧꯖꯤꯛ
ꯆꯌꯂꯣꯏꯗ
ꯅꯣꯏ ꯅꯃꯥꯒ ꯋꯥꯔꯤ ꯁꯥꯕꯗꯨꯗꯤ ꯑꯩꯅ ꯃꯥꯅ ꯆꯠꯄ꯭ꯔꯣ ꯆꯠꯂꯣ ꯍꯥꯏꯕꯗꯨꯗꯤ
ꯑꯩꯕꯨ ꯅꯠꯇꯦꯗ ꯏꯅꯥꯎ ꯅꯨꯨꯄꯥꯕꯨꯅꯦ ꯑꯩ ꯔꯥꯏ ꯆꯠꯀꯦꯅ ꯇꯧꯕꯒꯣ
ꯅꯪꯒꯤ ꯈꯣꯟꯗꯣ ꯇꯥꯗꯦ ꯐꯖꯅ ꯇꯥꯗꯦ
ꯍꯣꯔꯦꯟ ꯏꯚꯤꯅꯤꯡ ꯋꯥꯏꯗ ꯔꯥꯏꯠ ꯆꯠꯀꯦ ꯇꯧ
ꯐꯖꯅ ꯍꯌꯣꯕ ꯅꯪꯒꯤ ꯈꯣꯟꯗꯨ
ꯇꯥꯔꯕꯣ
ꯅꯪꯒꯤ ꯕꯣꯂꯨꯝꯗꯣ ꯈꯔ
ꯅꯪꯒꯤ ꯏꯁꯄꯤꯀꯔꯅ ꯑꯣꯏꯔꯝꯅꯤ
ꯎꯝ ꯅꯪꯅ ꯐꯖꯅ ꯍꯥꯏꯖꯕꯒꯤꯅꯦ
ꯅꯪꯒꯤ ꯏꯁꯄꯤꯀꯔ ꯐꯠꯇꯕꯒꯤ ꯑꯣꯏꯔꯝꯅꯤ
ꯑꯩꯒꯤ ꯏ ꯏꯁꯄꯤꯀꯔ ꯅꯅꯠꯇꯦ
ꯀꯣꯏꯕ ꯆꯠꯈꯤꯒꯦ ꯇꯧꯕ ꯍꯣꯔꯦꯟ ꯑꯗꯨꯏꯅꯦ
ꯂꯥꯡꯗꯥꯐꯠ ꯆꯅ ꯍꯥꯏꯗꯕꯗꯤꯅꯦ
ꯑꯣꯏꯕ꯭ꯔꯥ
ꯑꯣꯏꯅꯦ
ꯍ
ꯀꯔꯤ ꯇꯧꯕ꯭ꯔꯣ ꯍꯧꯖꯤꯛꯇꯤꯅꯪ
ꯐꯝꯃꯦꯒ ꯂꯩꯦ
ꯑ
ꯊꯝꯃꯒ ꯂꯩꯌꯦꯦ
ꯃꯁꯦ ꯄꯖꯕꯔ ꯔ ꯃꯁꯛ ꯊꯤꯕꯔꯥ ꯐꯖꯕꯔꯥ
ꯈꯦꯔꯣ
ꯍꯣꯏ
ꯈꯪꯗꯦꯗ ꯃꯤꯅꯗꯤ ꯐꯖꯩ ꯍꯥꯏꯅꯌꯦ
ꯍꯥꯥ
ꯃꯤꯅꯗꯤ ꯐꯖꯩꯑꯦ ꯍꯥꯏꯅꯌꯦ ꯎꯝꯝ ꯈꯪꯗꯦ ꯅꯪꯒꯤꯗꯤ ꯐꯖꯕ꯭ꯔꯥ ꯐꯖꯔꯣꯏꯒꯦꯔꯥ ꯐꯖꯗꯧ ꯃꯥꯟꯗꯦ
ꯅꯪꯕꯨ ꯈꯪꯗꯕꯒꯤ ꯈꯪꯗꯒꯗꯕ ꯃꯥꯟꯗꯦ
ꯑ ꯐꯖꯩ ꯍꯥꯏꯅ ꯑꯩꯗ ꯃꯤꯅꯗꯤꯀꯣ
ꯑꯩꯁꯨ ꯎꯅꯤꯡꯉꯤꯅꯦ ꯅꯣꯡꯃ ꯎꯟꯅꯁꯦ
ꯑꯣꯅꯦꯖꯦ ꯑꯣꯅꯦꯁꯦ
ꯑꯩꯒꯤ ꯂꯩꯐꯝꯗ ꯂꯥꯛꯑꯣꯀꯣ
ꯄꯩꯁꯥ ꯈꯔ ꯂꯩꯕ ꯀꯥꯟꯅꯨꯀꯣ ꯀꯣꯏꯔꯛꯀꯔꯣ
ꯀꯣꯏꯔꯥꯛꯑꯣ ꯀꯣꯏꯔꯛꯑꯣ
ꯅꯪꯁꯨ ꯁꯛ ꯐꯖꯕ꯭ꯔꯣ
ꯑ ꯄꯖꯗ ꯁꯤꯗ ꯑꯩꯒꯤ ꯍ ꯅꯨꯕꯤ ꯑꯣꯏꯅ
ꯁꯛ ꯊꯤꯕꯗꯤ ꯑꯩꯗꯤ ꯄꯥꯝꯗꯦꯍꯦ
ꯍ ꯄꯥꯝꯃꯣꯏꯌꯦꯦ ꯑꯩꯗꯤ ꯊꯤꯕꯒꯤ
ꯑꯗꯨꯗꯤ ꯀꯣꯏꯅꯕ ꯂꯥꯛꯑꯣꯦꯗ ꯇꯠꯂꯦꯗ
ꯍꯃꯟꯕꯅꯀꯣ ꯁꯥꯛ ꯇꯣꯛ
ꯑꯩꯗꯤꯁꯦꯡꯕ ꯁꯛ ꯊꯤꯕꯗꯤ ꯄꯥꯝꯗꯦ
ꯑꯣꯏꯣꯏꯕ ꯈꯪꯍꯧꯗꯦꯅꯦ ꯑꯩꯒꯤ
ꯁꯠ ꯈꯔ ꯐꯖꯅꯤꯉꯥꯏ ꯍꯣꯠꯅꯅꯕꯅꯦ ꯀꯩꯅꯣ ꯎꯄꯥꯏ ꯂꯩꯇ꯭ꯔꯕꯣ
ꯈꯪꯍꯧꯗꯕꯒꯤ ꯁꯔꯖꯔꯤ ꯑꯃꯨꯛꯀ ꯇꯧꯒꯦ ꯑꯗꯨꯗꯤ
ꯑꯣ ꯁꯔꯖꯤ ꯇꯧꯕ ꯂꯣꯏꯔꯒ ꯄꯥꯎ ꯐꯥꯎꯅꯁꯤꯀꯣ ꯑꯗꯨꯗꯤ ꯁꯔꯖꯔꯤ ꯇꯧꯗ꯭ꯔꯤ ꯐꯥꯎꯗꯤ ꯑꯗꯨꯝ ꯍꯣꯏ ꯇꯦꯛꯖꯤꯠ ꯇꯧꯅꯁꯦ ꯑꯗꯨ ꯎꯅꯕ ꯍꯥꯏꯕꯅꯤꯗ
ꯍꯣꯏ ꯁꯔꯖꯔꯤ ꯂꯣꯏꯕ ꯃꯇꯝꯗ ꯎꯅꯁꯦ
ꯎꯝ
ꯗꯨꯀꯥꯟꯗ ꯅꯪꯅ ꯆꯣꯀꯅꯤ ꯑꯩ ꯃꯉꯣꯟꯗ ꯅꯪꯅ
ꯑꯣꯏꯣꯏꯕ꯭ꯔꯥ
ꯎꯝ ꯑꯣꯏꯏꯅꯦ
ꯆꯣꯞꯀꯦꯔꯥ ꯆꯣꯞꯄ ꯑꯣꯏꯒꯦꯔꯥ ꯐꯪꯒꯅꯤ ꯀꯩꯅꯣ
ꯈꯪꯒꯗꯕꯅꯤ ꯅꯪ ꯈꯪꯒꯅꯤ ꯃꯇꯝ ꯂꯥꯛꯀꯥꯟꯗ
ꯀꯍ ꯀꯥꯏꯍꯦ
ꯄꯖꯕꯤꯕꯨ ꯎꯅꯤꯡꯉꯥꯏꯕꯨ ꯀꯔꯤ ꯀꯥꯏꯕ꯭ꯔꯥꯅꯦ
ꯑ
ꯍꯔꯥꯎꯒꯗꯕꯅꯦ
ꯐꯖꯃꯜꯂꯁꯨ ꯍꯩꯅꯗꯕꯀꯣ
ꯌꯥꯝꯅ ꯍꯔꯥꯎꯒꯗꯕꯅꯦ ꯀ
ꯌꯥꯝ ꯃꯥꯜꯂꯦꯍꯦ
ꯍꯥꯥ
ꯌꯥꯝ ꯃꯥꯜꯂꯦꯍꯦ
ꯃꯗꯅꯦ
ꯈꯔ ꯀꯨꯏꯅ ꯂꯩꯔꯗꯤ ꯑꯗꯨꯗ ꯑꯗꯨꯝ ꯅꯩꯔꯗꯧ ꯃꯥꯜꯂꯦꯅꯦ ꯅꯪꯁꯦ
ꯑ
ꯑꯦꯛꯁꯟꯒꯁꯦ ꯌꯥꯝ ꯅꯥꯜꯂꯝꯃꯤꯅꯦ
ꯃꯗꯦꯗ
ꯅꯃꯥꯟꯅꯕꯤ ꯑꯃ ꯂꯩꯗꯥꯏꯅꯦ ꯌꯥꯝ ꯅꯥꯟꯕꯤ ꯑꯃ ꯑꯦꯛꯁꯟꯗ ꯌꯥꯝ ꯐꯖꯕꯤꯃ
ꯐ ꯂꯩꯌꯦ
ꯑꯗꯨꯒ ꯃꯥꯜꯂꯛꯇꯧ ꯃꯥꯜꯂꯦ ꯈꯔ ꯂꯩꯔꯗꯤ
ꯃꯜꯂꯣꯏꯗ ꯑꯩ ꯏꯃꯥꯟꯅꯕꯤꯕꯨ ꯃꯥꯜꯂꯣꯏ ꯍꯥꯏꯗꯤ ꯏꯁꯥ ꯏꯁꯥ ꯏꯁꯥꯅ
ꯎꯝ
ꯑꯩꯕꯅꯦ ꯑꯕꯅꯦ
ꯍꯣꯏꯗ ꯉ ꯊꯕꯛ ꯂꯩꯇ꯭ꯔꯣ
ꯂꯩꯇ
ꯅꯨꯡꯉꯥꯏꯅꯤ ꯅꯣꯏ ꯄꯨꯟꯁꯤꯁꯦ
ꯍꯥꯎꯕꯗꯣ ꯌꯦꯟꯖꯥꯡꯁꯦ
ꯔꯝꯅꯤ
ꯅꯪ ꯅꯪ ꯆꯥꯔꯗꯤꯀꯣ
ꯅꯪ ꯆꯥꯔꯗꯤ ꯍꯥꯏꯕꯅꯦ
ꯅꯪꯒꯤ ꯇꯥꯡꯗꯣ
ꯎꯝ
ꯆꯥꯔꯅꯤ ꯃꯊꯟꯇ
ꯑꯣ ꯑꯣꯏꯕ꯭ꯔꯥ ꯍꯥꯎꯔꯝꯗꯧ ꯃꯥꯟꯗꯗ ꯁꯛ ꯊꯤꯕꯅ ꯊꯣꯛꯣꯡꯄ ꯏꯟꯁꯥꯡꯕꯨ ꯀꯔꯤ ꯍꯥꯎꯏꯤꯔꯣ
ꯁꯀꯤꯔꯁꯨꯨ ꯑꯦꯟꯖꯥꯡ ꯊꯣꯡꯕꯗꯤ ꯍꯥꯏꯌꯦꯗ
ꯍꯥꯏ ꯔꯝꯅꯤ
ꯑꯗꯨꯝ ꯍꯥꯏꯕꯅꯦ
ꯑꯩ ꯅꯍꯥꯟꯗꯣ ꯅꯪꯒꯤ ꯏꯟꯖꯥꯡ ꯊꯣꯡꯕ ꯆꯥꯛꯑ ꯍꯥꯎꯗꯕꯗꯨ ꯑꯣꯣꯛꯅꯤꯡꯉꯤꯅꯦ ꯑꯩꯗꯣ ꯑꯁ ꯕꯦꯔꯥꯅꯦ ꯇꯥꯕ꯭ꯔꯣ ꯍꯜꯂꯣ ꯐꯔꯦ ꯆꯥꯛ ꯆꯥꯔꯣ ꯑꯗꯨꯗꯤ
ꯆꯥꯛ ꯆꯥꯛ